ꯍꯂꯣ ꯍꯜꯂꯣ
ꯍꯜꯂꯣ
ꯇꯥꯕ꯭ꯔꯥ꯫
ꯑꯥꯎ ꯇꯥꯏꯌꯦ꯫
ꯀꯩꯗꯧꯔꯤꯅꯣ꯫
ꯍꯤꯞꯄꯝꯃꯤꯅ
ꯎꯝ ꯆꯥꯛꯆꯈꯔꯕ꯫
ꯑꯥꯎ ꯆꯔꯦ
ꯇꯥꯏ ꯊꯥ
ꯑꯌꯣ ꯉ ꯅꯨꯡꯗꯥꯡ ꯉꯔꯥꯡ ꯅꯨꯡꯗꯥꯡꯒꯤ ꯉꯥꯅꯨ ꯍꯤꯡꯖꯥꯡ ꯈꯔ ꯈꯥꯛꯂꯝꯂꯒ ꯑꯗꯨꯒ ꯀꯥꯡꯁꯣꯏ ꯆꯥꯏ꯫
ꯍꯥꯎꯒꯅꯤ ꯍꯦ
ꯍꯥꯎ ꯇꯦꯗꯥ꯫
ꯅꯪ ꯇꯨꯕ꯭ꯔꯥ ꯅꯣꯏꯒꯤ ꯃꯐꯝꯗ
ꯍꯥ꯫
ꯅꯣꯡ ꯆꯨꯕ꯭ꯔꯥ
ꯑ ꯅꯣꯡ ꯆꯦ
ꯑꯣ ꯅꯣꯡ ꯆꯨꯕꯒꯤ ꯃꯄꯥꯟ ꯆꯠꯊꯣꯛꯄ ꯌꯥꯗꯕꯒꯤ ꯍꯤꯞꯄ ꯃꯤꯅꯦ ꯫
ꯎ ꯀꯔꯤ ꯃꯊꯦꯜ ꯆꯥꯕꯤꯔꯒꯦ ꯅꯣꯏꯕꯨ
ꯅꯣꯡ ꯆꯨꯕꯒꯤ ꯃꯄꯥꯟ ꯊꯣꯛꯄ ꯌꯥꯗꯅ ꯌꯥꯗꯅ ꯑꯩꯁꯨ ꯂꯥꯛꯏꯅꯦ
ꯎꯝ ꯀꯥꯏ ꯆꯠꯂꯤꯅꯣ ꯅꯪꯕꯣ
ꯍꯥ
ꯀꯥꯏ ꯆꯠꯂꯤꯅꯣ ꯌꯨꯝꯗ ꯂꯩꯕꯔꯣ
ꯇꯥꯕ꯭ꯔꯥ
ꯇꯥꯏꯌꯦ
ꯅꯣꯡ ꯌꯥꯝ ꯆꯨꯏꯌꯦꯅꯦ ꯑꯩꯈꯣꯏꯒꯤ ꯏꯝꯐꯜꯗꯁꯨ
ꯑꯣꯏꯔꯣꯝꯗꯗꯤ ꯌꯥꯝꯕꯨꯗꯤ ꯆꯨꯗꯦ
ꯍꯥꯥ
ꯑꯩꯈꯣꯏꯔꯣꯝꯗꯗꯤ ꯌꯥꯝ ꯆꯨꯗꯦꯕ ꯈꯤꯇꯪ ꯈꯤꯇꯪ ꯆꯨꯑꯦꯕ
ꯍꯣꯏꯔꯣꯝ ꯑꯩꯈꯣꯏꯔꯣꯝꯗꯗꯤ ꯅꯣꯡ ꯌꯥꯝ ꯆꯨꯏꯌꯦ
ꯎꯝ
ꯅꯣꯡ ꯌꯥꯝ ꯆꯨꯕꯒꯤꯀꯣ
ꯎꯝ
ꯊꯕꯛ ꯆꯠꯄꯁꯨ ꯌꯥꯔꯣꯏ ꯅꯣꯡ ꯆꯨꯔꯗꯤ꯫
ꯑꯗꯨꯅꯦ ꯎꯄꯥꯏ ꯂꯩꯇꯦ꯫
ꯎꯄꯥꯏ ꯂꯩꯇꯦ ꯑꯁꯤꯡꯕꯅꯤ ꯁꯤꯡꯕ ꯎꯄꯥꯏ ꯂꯩꯇꯕꯅꯤ
ꯀꯔꯤ ꯃꯊꯦꯜ ꯆꯥꯔꯦ ꯍꯥꯏꯕ ꯉꯁꯤꯒꯤ꯫
ꯍꯥ ꯉꯁꯤꯔꯥ꯫
ꯀꯔꯤ ꯃꯊꯦꯜ ꯑꯎ
ꯃꯩꯊꯦꯜꯗꯣ
ꯎꯝ
ꯑꯩꯗꯤ ꯗꯥꯒ ꯑꯂꯨ ꯆꯥꯏ꯫
ꯎꯝ ꯍꯣꯔꯦꯟ
ꯌꯥꯝ ꯍꯥꯎꯏꯗ
ꯎꯝ ꯌꯥꯝ ꯊꯥꯒꯠꯄ ꯃꯥꯜꯂꯦ ꯅꯁꯥ
ꯑꯩꯅ ꯇꯧꯑꯝꯒꯦ ꯌꯥꯝ ꯍꯥꯎꯋꯦ ꯍꯥꯏꯕꯅꯤꯅ ꯃꯤꯅ ꯃꯤ꯫ ꯑꯇꯅ ꯊꯣꯡꯗꯤ ꯈꯪꯗꯦ ꯑꯗꯣ ꯑꯩꯅ ꯊꯣꯡꯕꯒꯤ ꯌꯥꯝ ꯍꯥꯎꯋꯦꯕ꯫
ꯑ ꯌꯝ ꯍꯥꯎꯒꯗ ꯃꯥꯜꯂꯦ ꯑꯗꯨꯗꯤ꯫
ꯅꯪꯗꯤ ꯆꯛꯇꯤ ꯌꯥꯝꯅ ꯆꯥꯕ꯭ꯔꯥ꯫ ꯑꯁꯤ
ꯎꯝ ꯏꯪꯖꯥꯡ ꯍꯥꯎꯔꯗꯤ ꯑꯗꯨꯝ ꯆꯥꯏ ꯏꯪꯖꯥꯡ ꯍꯥꯎꯇꯔꯗꯤ ꯆꯗꯦ꯫
ꯌꯝ ꯆꯥꯕ ꯃꯥꯂꯦ ꯍꯦ꯫
ꯆꯥꯕꯒꯤ ꯑꯣꯏꯔꯝꯃꯅꯤ ꯉꯁꯤꯗꯤ
ꯎꯝ꯫ ꯑꯗꯣ ꯉꯁꯤꯗꯤ ꯑꯗꯨꯝ ꯌꯨꯝꯗ ꯂꯥꯏꯒꯦꯔꯥ
ꯂꯩꯒꯅꯤ ꯅꯣꯡ ꯆꯨꯕꯅꯤꯅ ꯎꯄꯥꯏ ꯂꯩꯇꯦ
ꯎꯝ ꯌꯨꯝꯗ ꯂꯥꯏꯕꯅ ꯈꯔ ꯐꯩ ꯍꯦꯟꯅ ꯐꯩꯌꯦꯗ
ꯎꯝ ꯃꯄꯥꯟ ꯊꯣꯛꯄ ꯌꯥꯗꯕꯕꯨ
ꯍꯣꯏ ꯑꯗꯨꯏꯁꯨ ꯌꯨꯝꯗ ꯂꯩꯕꯗꯤ ꯍꯦꯟꯅꯥ ꯐꯩꯕ꯫
ꯎꯝ
ꯇꯥꯏ ꯇꯣ ꯇꯥꯕꯔꯥ
ꯑꯥꯎ
ꯑ ꯌꯨꯝꯗꯗꯤ ꯃꯃꯥ ꯃꯃꯥ꯫ ꯏꯄꯥ ꯈꯣꯏ ꯍꯛꯆꯥꯡ ꯐꯥꯗꯨꯅ ꯂꯩꯕ꯭ꯔꯣ
ꯇꯥꯕꯔꯣ ꯌꯥꯕ꯭ꯔꯥ ꯂꯣ
ꯀꯩ ꯍꯥꯏꯅꯣ꯫
ꯎꯝ꯫
ꯌꯨꯝꯗꯀꯣ꯫
ꯎꯝ
ꯅꯊꯟꯗ ꯂꯥꯛꯏꯕ꯭ꯔꯥ ꯌꯨꯝꯒꯤ ꯃꯤꯁꯤꯡꯒ ꯂꯩꯕ꯭ꯔꯥꯅꯊꯥꯟꯗ ꯂꯩꯕ꯭ꯔꯥ ꯍꯥꯏꯕꯅꯤ꯫
ꯂꯩꯌꯦ ꯌꯨꯝꯗꯤ ꯃꯤꯁꯤꯡ ꯂꯩꯌꯦ꯫ ꯏꯊꯟꯇ ꯂꯩꯇꯦ ꯔꯨꯝꯗꯗꯤ ꯏꯇꯣꯝꯇꯅꯦ ꯂꯩꯌꯦꯕ
ꯑꯣ
ꯑꯗꯣ ꯌꯨꯝꯒꯤ ꯃꯤꯁꯤꯡ ꯂꯩꯥꯔꯤ ꯈꯔ ꯅꯨꯡꯉꯥꯏꯒꯅꯤꯅꯦ꯫
ꯎꯝ ꯅꯨꯡꯉꯥꯏꯌꯦ
ꯏꯊꯟꯗ ꯂꯩꯕꯒꯤ ꯑꯥꯏꯗꯤ꯫
ꯎꯝ
ꯇꯣꯝꯇ ꯂꯩꯕꯕꯨ ꯅꯨꯡꯉꯥꯏꯕꯅꯦ
ꯍꯣꯏ ꯃꯤ ꯃꯥꯅꯦꯕ ꯍꯥꯏꯁꯨ ꯃꯤ ꯑꯅꯤꯅ ꯂꯩꯇ꯭ꯔꯁꯨ ꯃꯤ ꯑꯃ ꯑꯣꯏꯔꯕꯒꯤ ꯑꯣꯏꯕꯒꯤ ꯅꯨꯡꯉꯥꯏꯌꯦꯕ꯫
ꯎꯝ ꯐꯔꯦꯅꯦ ꯅꯪ ꯒꯨꯕ ꯌꯥꯝꯃꯗꯤ ꯅꯨꯡꯉꯥꯏꯒꯗꯕꯅꯦ꯫
ꯑꯥ꯫ ꯐꯥꯔꯦꯅꯦ ꯑꯗꯣ ꯐꯥꯕꯗꯣ ꯐꯌꯦ ꯑꯗꯨ ꯑꯗꯨ ꯑꯣꯏꯔꯁꯨ ꯅꯨꯡꯉꯥꯏꯕꯗꯤ ꯑꯃ ꯑꯐꯕꯁꯨ ꯑꯃ
ꯂꯣꯏꯅꯕꯛ ꯐꯩꯌꯦ ꯌꯥꯏꯌꯦ ꯑꯗꯨꯗꯤ
ꯑꯥ
ꯂꯣꯏꯅꯃꯛ ꯐꯩꯌꯦ ꯍꯥꯏꯌꯣ ꯑꯗꯨꯗꯤ
ꯍꯣꯏ ꯂꯣꯏꯅꯃꯛ ꯂꯣꯏꯅꯃꯛꯁꯨ ꯐꯥꯏ
ꯅꯥꯇꯣꯝꯇꯅꯦꯕꯥ ꯃꯥ ꯍꯦꯟꯅ ꯐꯩ ꯍꯥꯏꯔꯒ ꯑꯃꯨꯛ ꯑꯅꯤ ꯑꯍꯨꯝ ꯃꯔꯤ ꯃꯉꯥ ꯑꯃꯨꯛ ꯍꯥꯏꯔꯛꯑꯦ ꯑꯗꯨꯕꯨ ꯀꯔꯝꯕꯅ ꯍꯦꯟꯅ ꯐꯥꯒꯦꯅꯦ ꯑꯗꯨꯗꯤ
ꯑꯩ ꯑꯩꯅ ꯍꯦꯟꯅꯥ ꯐꯥꯏ
ꯐꯔꯦꯅꯦ ꯑꯗꯨꯃꯥꯏꯅꯦ ꯈꯟꯖꯔꯗꯤ
ꯑ ꯑ ꯍꯣꯏꯗ ꯑꯣꯅꯤꯍꯦ
ꯀꯥꯏꯗꯦꯗ꯫
ꯄꯥꯎꯅꯗꯕ ꯃꯇꯝ ꯀꯨꯏꯕꯒꯤ ꯑꯗꯨꯝ ꯐꯧꯖꯤ ꯇꯧꯅꯤꯡꯗꯅ ꯇꯧꯕꯅꯤ
ꯑ ꯑ ꯀꯝꯗꯦ ꯀꯥꯏꯗꯣ
ꯉꯗꯤꯒ ꯑꯩꯗꯤ ꯌꯨꯝꯗ ꯂꯩꯔꯒꯒ ꯌꯥꯝ ꯁꯅꯒꯅꯤ
ꯍꯥ꯫
ꯌꯨꯝꯗ ꯂꯩꯥꯏꯔꯑꯒꯦꯦꯝ ꯁꯅꯥꯥꯡꯅꯤꯕ
ꯎꯝ ꯕꯣꯜ ꯌꯦꯡꯗꯔꯣ
ꯕꯥꯜꯂ ꯌꯦꯡ ꯉꯦ꯫
ꯀ
ꯕꯥꯜ ꯌꯦꯡꯕꯔꯣ
ꯃꯔꯛ ꯃꯔꯛꯇꯗꯤ ꯌꯦꯡꯉꯦ꯫
ꯑꯣ
ꯑꯌꯥꯝꯕꯗꯗꯤ ꯌꯦꯡꯗꯦꯗ꯫
ꯌꯦꯕꯗꯤ ꯌꯦꯒ
ꯎꯝ ꯃꯔꯛ ꯃꯔꯛ ꯈꯛꯇꯅꯦꯗꯥ
ꯃꯔꯛ ꯃꯔꯛ ꯈꯥꯛꯇꯅꯦ ꯌꯦꯡꯕ
ꯎꯝ꯫ ꯕꯣꯜ ꯌꯦꯡꯕꯗꯤ ꯌꯦꯡꯉꯤ ꯑꯗꯨꯕꯨ ꯃꯣꯏꯅ ꯁꯅꯕꯗꯨ꯫ ꯑꯗꯣ ꯃꯇꯝꯗꯣ ꯊꯦꯡꯅ ꯊꯦꯡꯅ ꯁꯅꯥꯕꯅꯤꯅ ꯑꯩ ꯀꯩ ꯍꯥꯏꯒꯦꯔꯥ ꯌꯦꯡꯕꯗꯣ ꯇꯨꯝꯅꯤꯡꯕꯅ ꯍꯜꯂꯦ꯫
ꯑꯥ ꯑꯗꯨ ꯑꯣꯏꯕꯅꯦꯕ ꯑꯩꯈꯣꯏꯒꯤ ꯑꯩꯈꯣꯏꯒꯤ ꯑꯩꯈꯣꯏꯒꯤ ꯃꯐꯝꯗ ꯑ ꯀꯔꯤꯔꯥ ꯅꯨꯡꯗꯥꯡ ꯇ ꯈꯔ ꯅꯨꯡꯗꯥꯡ ꯇꯥꯈ꯭ꯔꯗꯤ ꯌꯥꯏ ꯃꯈꯣꯏ ꯃꯝꯐꯝꯥꯐꯝꯗꯗꯤ ꯅꯨꯡꯊꯤꯤꯟꯅꯤꯕ
ꯎꯝ꯫
ꯇꯨꯝꯕꯔꯥ ꯍꯥꯏꯔꯒꯥ
ꯑꯥꯎ
ꯈꯔ ꯑꯣꯄꯣꯖꯤꯠ ꯑꯣꯏꯕꯒꯤ ꯑꯗꯨ ꯃꯈꯣꯏꯒꯤ ꯃꯇꯝꯗꯣ ꯅꯨꯡꯊꯤꯟ ꯑꯣꯏꯕꯒꯤ ꯁꯅꯥꯕꯅꯦꯕ ꯑꯩꯈꯣꯏ ꯀꯤꯖꯤ ꯑꯩꯈꯣꯏ ꯑꯩꯈꯣꯏ ꯍꯥꯥ
ꯑꯗꯨꯒꯤꯅꯦ ꯉꯥꯏꯕ ꯉꯝꯗꯕꯒꯤ ꯇꯨꯝꯅꯤꯡꯉꯦꯕ ꯌꯦꯡꯕꯨꯗꯤ ꯌꯦꯡꯅꯤꯡꯕ
ꯌꯦꯡꯅꯤꯡ ꯌꯦꯡꯅꯤꯡꯂꯗꯤ ꯁꯦꯀ꯭ꯔꯤꯐꯥꯏꯁ ꯇꯧꯒꯗꯕꯅꯤ ꯇꯨꯝꯅꯤꯡꯕꯗꯣ꯫
ꯑꯁ ꯉꯝ
ꯉꯝꯕ ꯇꯧꯑꯣ꯫
ꯉꯝꯅꯤꯉꯥꯏ ꯍꯛꯆꯥꯡꯁꯨ ꯁꯣꯛꯀꯅꯤꯕꯀꯣ ꯃꯇꯝꯗ ꯁꯦꯁ ꯑꯩꯅ ꯌꯦꯡꯅꯤꯡꯕ ꯃꯇꯝꯗ ꯑꯗꯨꯝ ꯑꯩꯅ ꯁꯞꯄꯣꯔꯠ ꯇꯧꯕꯗꯣ꯫
ꯍꯣꯏ
ꯑꯗꯨ ꯁꯅꯔꯗꯤ ꯑꯗꯨꯝ ꯈꯥꯡꯅꯁꯨ ꯈꯥꯡꯅ ꯑꯗꯨꯝ ꯌꯦꯡꯉꯦ꯫ ꯑꯩꯅ ꯁꯄꯣꯠ ꯇꯧꯗꯕꯗꯤ ꯌꯦꯟꯗ꯭ꯔꯦ
ꯑꯗꯨ ꯑꯗꯨ ꯑꯗꯨꯅ ꯍꯦꯅ ꯐꯗ
ꯎꯝ ꯑꯩꯅ ꯁꯞꯄꯣꯔꯠ ꯇꯧꯗꯕꯗꯤ ꯌꯦꯡꯕꯗꯤ ꯏꯟꯇꯔꯦꯁ ꯌꯥꯎꯗꯦꯕꯀꯣ꯫
ꯍꯥꯏꯗꯤ ꯑꯔꯖꯦꯟꯇꯤꯤꯟ ꯁꯅꯏꯅꯦ ꯍꯥꯏꯁꯤ ꯒ ꯁꯖꯔꯂ ꯑꯣ ꯊꯥꯔꯇꯤꯔꯣ꯫
ꯑꯣ
ꯑꯗꯨꯒ꯫ ꯫
ꯑ ꯈꯦꯕ ꯑꯔꯖꯦꯟꯇꯤꯅꯥ ꯑꯔꯖꯦꯟꯇꯤꯅꯥꯒ ꯁ꯭ꯋꯖꯔꯂꯦꯟꯁꯦ ꯑꯔꯖꯦꯟꯇꯤꯅꯥꯁꯨ ꯀꯥ꯭ꯔꯦ ꯀꯥꯈ꯭ꯔꯦ ꯇꯥꯈꯔꯦꯕ ꯑꯈꯣꯏꯗꯤ꯫
ꯅꯪ ꯈꯨꯣꯟꯖꯦꯜ ꯐꯖꯅ ꯇꯥꯗꯦꯗ
ꯍꯥꯏꯒꯤꯦ ꯈꯨꯟꯖꯦꯕ꯭ꯔꯥ
ꯑ ꯆꯄꯀꯅꯤ ꯆꯠꯄꯒꯨꯝ ꯆꯦꯛꯀꯤꯡ ꯆꯠꯄꯒꯨꯝ ꯀꯄ
ꯃꯨꯛ ꯇꯥꯈ꯭ꯔꯕ꯭ꯔꯥ
ꯎꯝ ꯇꯥꯔꯦ ꯍꯧꯖꯤꯛꯇꯤ
ꯎꯝ ꯑꯃꯨꯛ ꯇꯥꯔꯗꯤ ꯋꯥ ꯑꯃꯨꯛ ꯍꯥꯏꯒꯅꯤ
ꯎꯝ ꯃꯈꯥ ꯆꯠꯊꯥꯔꯛꯑꯣ꯫
ꯍꯣꯏ ꯍꯣꯏ ꯑꯗꯣ ꯅꯪꯗꯤ ꯀꯅꯥꯕꯨꯔꯣ ꯁꯞꯄꯣꯔꯠ ꯇꯧꯕꯗꯣ
ꯑꯦꯔ
ꯎꯝ
ꯑꯅꯤꯗꯤ ꯇꯧꯕꯅꯦ ꯑꯃꯗꯤ ꯁꯤꯈ꯭ꯔꯦ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
ꯑꯩꯅ ꯏꯩꯅ ꯈꯟꯖꯕꯗꯤ ꯑ ꯄꯣꯔꯇꯨꯒꯥꯜꯗꯣ ꯈꯟꯕꯅꯦꯕꯀꯣ
ꯑꯣ
ꯑꯗꯨ ꯑꯣꯏꯔꯝꯗ꯭ꯔꯦ
ꯁꯤꯈ꯭ꯔꯦꯕ꯫
ꯑꯣ ꯁꯤꯈꯔꯦ ꯄꯣꯇꯨꯒꯜ ꯁꯤ ꯦ ꯍꯧꯖꯤꯛꯇꯤ ꯑꯝꯕ ꯄꯦꯕꯨ ꯁꯞꯄꯣꯔꯠ ꯇꯧꯔꯒ ꯂꯩ
ꯑꯦꯝ ꯕꯥꯄꯦꯟꯕꯦꯕꯨ꯫
ꯎꯝ ꯀꯥꯕꯨ ꯀꯥꯔꯗꯤ ꯐꯒꯗꯧꯕ
ꯐ꯭ꯔꯦꯟꯁꯅꯤ ꯐ꯭ꯔꯦꯟꯁꯁꯤ ꯃꯤ ꯇꯥꯈ꯭ꯔꯦꯕ
ꯍꯥ
ꯐ꯭ꯔ ꯐ꯭ꯔꯦꯟꯁ ꯔ ꯑꯦꯝ ꯕꯥ ꯑꯦꯝ ꯕꯥꯄꯦꯔꯥ ꯅꯪꯁꯨ ꯁꯨꯞꯄꯣꯔ ꯇꯧꯕꯗꯣ꯫
ꯎꯝ
ꯐ꯭ꯔꯦꯟꯁꯅꯦꯕ ꯃꯈꯣꯏꯗꯣ
ꯎꯝ
ꯐ꯭ꯔꯦꯟꯁꯇ ꯁꯤꯃꯤ ꯀꯥꯈ꯭ꯔꯦꯕ ꯁꯤꯃꯤ ꯀꯥꯕꯗꯣ ꯁ꯭ꯄꯦꯟꯒ ꯁꯅꯥꯒꯅꯤ ꯑꯃꯨꯛ꯫
ꯎꯝ ꯑꯗꯨ ꯃꯇꯝꯗ ꯑꯃꯨꯛ ꯌꯦꯡꯉꯤ
ꯌꯦꯡꯒꯗꯕꯅꯤ ꯅꯪꯒꯤ ꯁꯞꯄꯣꯔꯠꯇꯨꯗꯤ ꯌꯦꯡꯒꯗꯕꯅꯤ
ꯃꯥꯅꯦ ꯌꯦꯡꯗ꯭ꯔꯗꯤ ꯁꯞꯄꯣꯔꯠ ꯇꯧꯕꯒꯤ ꯕꯤꯗꯣ ꯌꯥꯎꯗ꯭ꯔꯦꯕꯀꯣ
ꯍꯣ ꯍꯣꯏ ꯆꯨꯝꯃꯤꯅꯦ ꯌꯥꯝ ꯆꯨꯝꯕꯗꯣ ꯆꯨꯝꯈ꯭ꯔꯦꯕ
ꯎꯝ ꯊꯨꯝꯕꯅꯦ ꯆꯤꯆꯦ ꯈꯣꯏꯅ ꯉꯥꯡꯉꯤꯁꯦ ꯍꯦ ꯍꯥ ꯍꯥ
ꯍꯥ ꯑꯗꯨ ꯑꯣꯏꯕꯒꯤ ꯋꯥꯁꯦ ꯉꯥꯡꯒꯗꯕꯅꯦꯕ ꯑꯗꯨꯝ ꯑꯗꯨꯃꯥꯏꯅ
ꯎꯝ ꯑꯗꯨꯅꯦ
ꯍꯝ ꯅꯪꯗꯤ ꯍꯧꯖꯤꯛ ꯍꯧꯖꯤꯛ ꯀꯔꯤ ꯇꯧꯔꯤꯔꯣ
ꯌꯨꯝꯗ ꯑꯗꯨꯝ ꯂꯩꯌꯦꯗ
ꯑꯣ ꯊꯕꯛ ꯇꯧꯗꯦ
ꯇꯧꯗꯦ ꯌꯨꯝꯒꯤ ꯃꯤꯅꯥꯏ ꯑꯣꯏꯔꯤ
ꯀꯂꯦꯁ ꯀꯥ ꯀꯂꯦꯁ ꯀꯥꯗꯦ
ꯎꯝ ꯂꯑꯣꯏꯈꯔꯦ
ꯅꯨꯡꯉꯥꯏꯔꯗꯦ ꯅꯨꯡꯉꯥꯏꯗꯦ ꯃꯤꯁꯤꯡꯦ ꯌ ꯆꯥ ꯌꯥꯝ ꯅꯨꯡꯉꯥꯏꯔꯗꯦ
ꯑ ꯅꯨꯡꯉꯥꯏꯔꯦ ꯌꯨꯝꯒꯤ ꯃꯤꯅꯥꯏ ꯑꯣꯏꯔꯒ ꯌꯥꯝ ꯅꯨꯡꯉꯥꯏꯅ ꯍꯤꯡꯉ